ꯍꯜꯂꯣ
ꯇꯥꯕ꯭ꯔꯣ
ꯅꯪꯕꯨ ꯀꯣꯜ ꯇꯧꯕꯁꯦ ꯌꯥꯝ ꯋꯥꯏꯑꯦꯍꯦ ꯑꯩꯅꯀꯣ ꯑꯩꯅ ꯅꯝꯕꯔ ꯑꯃꯗꯨ ꯇꯧꯔꯨꯔꯕ
ꯍꯣꯏ
ꯑꯩꯗꯣ ꯀꯥꯎꯊꯣꯛꯄꯒꯤ ꯑꯗꯨꯒꯤꯅꯦꯕ ꯍꯥꯏꯔꯤꯁꯦ ꯃꯣꯏꯅ ꯑꯩꯅ ꯂꯥꯟꯕ ꯑꯩꯅ ꯂꯥꯟꯕꯅꯤ ꯁꯤꯗꯤ
ꯅꯪ ꯆꯥꯛ ꯆꯥꯕꯗꯣ ꯀꯔꯤꯝꯇ ꯀꯥꯟꯅꯗꯔꯦ ꯅꯀꯣꯛ ꯁꯤꯖꯤꯟꯅ
ꯅꯝꯕꯔꯗꯣ ꯑꯅꯤ ꯑꯅꯤ ꯁꯤꯖꯤꯟꯅꯕꯅꯣ ꯏꯃꯦꯝꯃ
ꯀꯔꯤꯅꯣꯃ ꯂꯥꯛꯇꯕ ꯄꯩꯁꯥ ꯌꯥꯝ ꯇꯥꯡꯉꯦꯕ ꯑꯅꯤ ꯑꯅꯤ ꯍꯥꯞꯄ ꯉꯝꯗ꯭ꯔꯦ ꯅꯦꯠꯋꯥꯛ ꯈꯔ ꯅꯨꯡꯉꯥꯏꯕ ꯀꯥꯟꯗ ꯑꯃ ꯍꯥꯄꯅꯤꯗ
ꯑꯣ
ꯄꯨꯡ ꯀꯌꯥ ꯇꯨꯝꯗꯣꯏꯅꯣ ꯍꯧꯖꯤꯛꯐꯥꯎ ꯇꯔꯥꯝꯗꯥꯏꯗ ꯇꯨꯝ ꯇꯨꯝꯂꯤꯕ꯭ꯔꯣ
ꯑꯦꯡ ꯑꯩꯗꯤꯀꯣ ꯊꯦꯡꯅ ꯇꯨꯝꯒꯜꯂꯤꯗꯅ ꯅꯪꯁꯨ ꯈꯪꯉꯤꯗꯅ
ꯑꯗꯨ ꯄꯨꯡ ꯀꯌꯥꯗ ꯍꯧꯒꯠꯄ꯭ꯔꯣ
ꯉꯁꯤ ꯄꯨꯡ ꯇꯔꯥ ꯇꯥꯗꯣꯏꯔꯦ ꯍꯧꯒꯠꯄꯗꯣ
ꯑꯁ ꯂꯣꯔꯦ ꯅꯨꯡꯉꯥꯏꯕꯖ ꯄꯨꯡꯗꯨꯅ ꯑꯗꯨꯑꯣꯏꯗꯤ ꯊꯕꯀ ꯂꯣꯏ ꯂꯣꯏꯔꯦ
ꯄꯨꯡ ꯇ꯭ꯔꯥꯗ ꯍꯧꯒꯠꯂꯦ ꯌꯥꯝ ꯉꯟꯅ ꯍꯒꯠꯂꯦ ꯑꯩꯗꯤ ꯌꯥꯍꯧ ꯈ꯭ꯔ ꯊꯦꯡ ꯊꯦꯡꯒꯦ ꯍꯥꯏꯔꯁꯨ ꯌꯥꯏꯌꯦ ꯃꯤꯠꯇꯨ ꯑꯗꯨꯝ ꯍꯦꯛꯇ ꯄꯥꯡꯈꯠꯂꯛꯑꯦ ꯄꯥꯡꯊꯣꯛꯑꯦ ꯌꯥꯗꯤꯌꯦ
ꯑꯗꯨꯕꯨꯗꯤ ꯅꯨꯡꯗꯥꯡꯗ ꯊꯕꯛ ꯇꯧꯕꯩꯅꯦ ꯅꯠꯇ꯭ꯔꯣ
ꯑꯥꯎ ꯑꯗꯨꯅꯦ ꯑꯦ ꯇꯧꯗꯤꯍꯦ ꯀꯔꯤ ꯕꯣꯜ ꯌꯦꯡꯉ ꯂꯩꯌꯦ ꯑꯩ ꯀꯣ ꯍꯧꯖꯤꯛꯀꯥꯟꯁꯦ ꯕꯣꯜ ꯌꯦꯡꯕꯁꯤ ꯌꯦꯡꯕꯁꯤ ꯅꯨꯄꯥꯗꯒꯤ ꯍꯦꯜꯂꯦ ꯑꯩꯗꯤ ꯕꯣꯜ ꯌꯦꯡꯕ
ꯅꯪꯗꯤ ꯒꯨꯟꯗꯥꯅꯤ
ꯒꯨꯟꯗꯥꯅꯦ ꯑꯩꯗꯤ ꯀꯩꯩꯅꯣꯁꯨ ꯁꯅꯩ꯫ ꯍꯥꯏꯗꯤ ꯈꯪꯗꯦꯗ ꯀꯣ ꯑꯩ ꯋꯥꯔꯤ ꯑꯃ ꯂꯤ ꯂꯤꯕꯤꯒꯦꯕ
ꯍꯣꯏ ꯂꯤꯔꯛꯑꯣ
ꯃꯤꯅ ꯍꯥꯏꯅꯕꯥ
ꯎꯝ
ꯀꯩꯅꯣꯗꯣ ꯑꯩꯈꯣꯏ ꯌꯨꯝ ꯊꯪꯅꯕ ꯅꯨꯄꯥꯒꯤ ꯃꯃꯥꯟꯅꯕ ꯑꯃ ꯃꯣꯏ ꯑꯪ ꯏꯃꯥꯟꯅꯕꯤꯒꯤ ꯃꯅꯥꯎ ꯅꯨꯄꯥꯗꯣ ꯈꯪꯗ꯭ꯔꯣ
ꯏꯃꯥꯟꯅꯕꯤꯒꯤ ꯃꯅꯥꯎꯅꯨꯄꯥ
ꯑꯩꯈꯣꯏ ꯑꯩꯈꯣꯏ ꯌꯨꯝꯊꯪꯅꯕ ꯅꯨꯄꯥꯒ ꯃꯥꯟꯅꯕ ꯑꯩꯈꯣꯏ ꯏꯃꯥꯟꯅꯕꯤꯒꯤ ꯃꯅꯥꯎ ꯅꯨꯨꯄꯥ ꯂꯩꯏꯗꯅ
ꯈꯪꯉ‌ꯦ ꯈꯪꯉ‌ꯦ ꯃꯁꯝ ꯈꯣꯏꯕꯗꯨ ꯅꯠꯇ꯭ꯔꯣ ꯑꯥꯎ
ꯃꯥꯗꯣ ꯐꯣꯟ ꯋꯥꯔꯤ ꯁꯥꯟꯅꯕ ꯍꯩꯇꯕ ꯃꯥꯜꯂꯦꯕ
ꯍꯩꯗꯤ ꯍꯩꯗꯤ
ꯅꯪꯁꯨ ꯁꯥꯟꯅꯕꯅꯕ꯭ꯔꯣ
ꯉꯁꯥꯏ ꯃꯥ ꯇꯧꯔꯛꯏꯕ ꯑꯗ‌ꯣ ꯃꯥꯅ ꯑꯩꯗꯧꯅ ꯉꯔꯥꯡꯒꯤ ꯑꯗꯨꯃꯥꯏꯅ ꯃꯥꯁꯨ ꯇꯧꯋꯦꯕ ꯑꯗꯨꯅ ꯑꯩꯅ ꯀꯩꯅꯣꯝꯃ ꯍꯥꯏꯕꯤꯒꯦꯀꯣ ꯍꯣꯔꯦꯟ ꯍꯥꯏ
ꯍꯩ ꯍꯩꯗꯕ ꯋꯥ ꯉꯥꯛꯇ ꯍꯥꯏꯔ ꯃꯥꯜꯂꯦ ꯃꯥꯗꯣ
ꯎꯝ
ꯑꯗꯨ ꯏꯌꯥ ꯌꯥꯏꯗ꯭ꯔꯦ ꯃꯤꯅꯦ ꯑꯗꯨꯝ ꯍꯥꯏꯅꯔ ꯂꯩꯔꯕ ꯑꯗꯨꯒꯤꯅꯤꯗ ꯑꯩꯅꯁꯨ ꯉꯁꯥꯏꯗꯣ ꯎꯝ ꯋꯥꯔꯤ ꯁꯥꯟꯅꯁꯤꯅꯦ ꯍꯥꯏꯕ ꯑꯁ
ꯎꯝ
ꯋꯥꯔꯤ ꯁꯥꯟꯅꯕ ꯍꯥꯏꯖ‌ꯦ ꯅꯣꯛꯑꯒ ꯇꯣꯛꯀꯗꯧ ꯃꯥꯜꯂꯦ ꯍꯥꯏꯌꯦ ꯃꯥꯅ ꯍꯥꯏꯖ‌ꯦ
ꯑꯣꯑꯣ
ꯑꯩꯗꯤ ꯑꯗꯨꯒꯨꯝꯕꯗꯨ ꯄꯥꯝꯕ ꯍꯥꯏꯕ ꯇꯥꯔꯦ ꯅꯣꯛꯄꯁꯤꯗꯤ ꯐꯩꯗꯅ
ꯐꯩꯌꯦ ꯐꯩꯌꯦ ꯍꯤꯗꯥꯛꯅꯤ ꯀꯩꯅꯣ
ꯍꯤꯗꯥꯛꯅꯦ ꯍꯥꯏꯅꯦ ꯈ‌꯭ꯋꯥꯏꯗꯒꯤ ꯑꯐꯕ ꯍꯤꯗꯥꯛꯅꯤ ꯃꯤꯅ ꯎꯝ ꯂꯩꯔꯤꯛ ꯂꯥꯏꯁꯨ ꯍꯩꯕ ꯃꯤꯁꯤꯡꯅ ꯍꯥꯏ ꯍꯥꯏꯔꯤꯅꯤꯗꯅ ꯑꯗꯨꯒꯤ ꯑꯩꯗꯤ ꯄꯪꯅꯣꯛ ꯅ‌ꯣꯛꯑꯦ ꯅꯤꯡꯉ‌ꯦꯕꯥ
ꯅꯪ ꯅꯪꯗꯤ ꯀ꯭ꯔꯣ ꯈꯔ ꯍꯦꯟꯖꯤꯟꯕ ꯑꯃ ꯌꯥꯎꯋꯦꯕ ꯍꯦꯟꯖꯤꯜꯂꯗꯤ ꯉꯥꯎꯕꯗ‌ꯣ ꯈꯪꯕ‍꯭ꯔꯥ ꯅꯪ ꯑꯗꯨꯃꯥꯏꯟ ꯇꯧꯔꯦ ꯅꯣꯛꯑꯁꯨ ꯀꯥ ꯍꯦꯟꯅ ꯅꯣꯛꯄꯗꯣ ꯅꯤꯁꯥꯒꯤ ꯇꯥꯏꯞꯇ ꯏꯁ
ꯑꯗꯨꯗꯤ ꯍꯤꯗꯥꯛꯇꯤ ꯇꯥꯡꯉꯤꯗꯅ ꯅꯣꯛꯀꯗꯕꯅꯤ ꯏꯁꯥ ꯏꯊꯟꯗꯒꯤ ꯀꯥꯟꯅꯕ ꯍꯥꯏꯕꯁꯦ ꯁꯤꯅꯤ ꯅꯣꯡꯃꯁ‌ꯦꯀꯣ
ꯎꯝ
ꯑꯩꯗꯣ ꯏꯁꯩꯗꯤ ꯉꯪꯈ꯭ꯔꯗꯤ ꯂꯝꯕꯤ ꯆꯠꯂꯤꯉꯩꯗ ꯏꯁꯩ ꯉꯪꯈ꯭ꯔꯗꯤ ꯑꯗꯨꯝ ꯉꯪꯈ꯭ꯔꯕ ꯑꯗꯨ ꯑꯩꯗꯤ ꯃꯈꯣꯟ ꯊꯣꯛꯇꯦꯗꯅ ꯏꯁꯩ ꯁꯛꯄꯗꯨꯗꯤ ꯑꯗꯨꯝ ꯆꯤꯟ ꯂꯦꯡꯗꯤ ꯂꯦꯡꯕ ꯃꯤꯉ ꯃꯤꯅ ꯃꯤꯁ ꯃꯤꯅꯀ‌ꯣ ꯑꯩꯕꯨ ꯃꯨꯟ ꯃꯨꯟꯅ ꯌ‌ꯦꯡꯉ ꯂꯩꯕ
ꯀꯗꯥꯏꯗꯅꯣ
ꯑꯗꯨꯝ ꯀꯩꯊꯦꯜꯒꯨꯝꯕ ꯆꯠꯄ ꯀꯥꯟꯗ ꯍꯥꯏꯕ ꯇꯥꯔꯦꯗ ꯏꯊꯟꯇ ꯆꯠꯄꯅꯤꯅ ꯑꯩꯁꯨ ꯅꯨꯡꯉꯥꯏꯇꯕꯅꯤꯅ ꯇꯨꯃꯤꯟꯅ ꯆꯠ ꯄꯗ‌ꯣ ꯍꯩꯇꯦꯗꯅ ꯑꯩꯁꯨ ꯑꯗꯨ ꯆꯤꯟ ꯂꯦꯡꯑꯒ ꯏꯁꯩ ꯀꯩꯅꯣ ꯉꯥꯡꯉꯒ ꯆꯠꯄ ꯍꯥꯏꯁꯦ ꯃꯤꯁꯤꯡꯅ ꯃꯨꯟ ꯃꯨꯟꯅ ꯌꯦꯡꯉ ꯑꯁꯁꯤ ꯀꯔꯤꯒꯤꯅꯣ ꯃꯤꯁꯤꯡꯅ ꯃꯨꯟ ꯃꯨꯟꯅ ꯂꯩ ꯑꯩꯅ ꯆꯤꯟ ꯂꯦꯡꯕꯒꯤ ꯑꯩꯁꯦ ꯑꯉꯥꯎꯕꯤꯅꯤꯅ ꯈꯟꯕ ꯃꯥꯜꯂꯦ ꯃꯣꯏꯗꯣ ꯏꯊꯟꯇ ꯋꯥꯔꯤ ꯁꯥꯟꯅꯔ ꯆꯠꯄꯒꯤꯀꯣ ꯃꯤꯁꯤꯡꯅ ꯑꯗꯨꯝ ꯈꯟꯈ꯭ꯔꯕ ꯃꯥꯜꯂꯦ ꯑꯗꯨꯒ ꯏꯃꯥꯟꯅꯕꯤꯗ ꯍꯥꯏꯕꯤꯔ ꯏꯃꯥꯟꯅꯕꯤꯅ ꯃꯊꯪ ꯆꯠꯄ ꯀꯥꯟꯗꯗꯤ ꯃꯥꯛ꯭ꯁ ꯍꯥꯞꯄꯒ ꯆꯠꯂꯣ ꯍꯥꯏꯌꯦ ꯑꯩꯗꯣ ꯃꯤꯅ ꯂꯥꯟꯅ ꯂꯥꯟꯅ ꯈꯟꯗ꯭ꯔꯦꯗꯅ ꯑꯗꯨꯃꯥꯏꯅ ꯇꯧꯔꯗꯤ
ꯍꯣꯏꯅꯦ ꯑꯗꯨꯃꯥꯏꯅ ꯇꯧꯒꯗꯕꯅꯤꯅꯦ ꯃꯤꯅ ꯎꯔꯀꯥꯟꯗ ꯑꯉꯥꯎꯕꯤꯅꯦ ꯈꯜꯂꯅꯤꯅꯦ ꯀꯅꯥꯒꯤ ꯃꯆꯥꯅꯣ ꯍꯥꯏꯔꯅꯤꯅꯦ
ꯑꯗꯨꯃꯥꯏꯅ ꯇꯧꯕ ꯃꯥꯜꯂꯦ ꯑꯩꯁꯨ ꯃꯊꯪ ꯑꯗꯨ ꯃꯊꯪꯗꯗꯤ ꯑꯩꯗꯤ ꯏꯁꯩ ꯉꯟ ꯑꯦ ꯉꯪꯗꯅꯤꯉꯥꯏ ꯀꯣ ꯑꯩꯗꯣ ꯏꯁꯩ ꯁꯛꯇꯅꯤꯡꯉꯥꯏꯗꯤ ꯐꯖꯅ ꯍꯣꯠꯅꯔꯦ ꯍꯣꯠꯅꯔꯒ ꯑꯗꯨꯝ ꯍꯩꯅꯕꯤ ꯑꯣꯏꯈ꯭ꯔꯦꯕ ꯑꯃꯨꯛ ꯇꯦꯕ ꯑꯩꯗꯣ ꯃꯥꯛ꯭ꯁ ꯍꯥꯞꯄꯗꯣ ꯑꯩꯗꯤ ꯍꯩꯅꯗꯦꯕ ꯁꯣꯔ ꯍꯣꯟꯕꯗꯣ ꯁꯣꯔ ꯍꯣꯟꯕꯗꯣ ꯁꯣꯔ ꯍꯨꯟꯕ ꯋꯥꯏ
ꯆꯨꯃꯤ ꯆꯨꯃꯤ ꯍꯥꯏꯔꯣ ꯍꯥꯏꯔꯣ ꯑꯩ ꯇꯥꯔꯤꯌꯦ ꯅꯪ ꯅꯪꯅ ꯉꯝꯅꯤ ꯍꯥꯏꯕꯗꯣ ꯍꯥꯏꯔꯛꯑꯣ
ꯁꯣꯔ ꯍꯣꯟꯕꯗꯣ ꯈꯔ ꯋꯥꯖꯕ ꯑꯩ ꯑꯩ ꯏꯁꯥꯒꯤ ꯑꯣꯏꯅ ꯌꯥꯝ ꯋꯥꯖꯕ ꯃꯤ ꯈꯔꯕꯨꯗꯤ ꯅꯨꯡꯇꯤꯒꯤ ꯍꯥꯞꯄꯦꯀꯣ ꯃꯤ ꯑꯗꯣ ꯅꯨꯡꯇꯤꯒꯤ ꯍꯥꯞꯄꯁꯨ ꯐꯠ ꯇꯦ ꯍꯥꯏꯌꯦꯕ ꯑꯗꯨꯗꯣ
ꯑꯥꯎ
ꯑꯗꯣ ꯑꯩ ꯑꯩꯕꯨꯗꯤ ꯑꯗꯨꯒꯨꯝꯕꯗꯤ ꯄꯥꯝꯖꯗ꯭ꯔꯦ
ꯏꯁ ꯅꯇꯣꯟ ꯐꯨꯜꯂꯅꯨ ꯅꯇꯣꯟ ꯐꯨꯜꯂꯒ ꯆꯤꯟ ꯀꯥꯔꯒ ꯂꯩꯕꯗꯨꯗꯤ ꯐꯖꯗꯦꯗꯅ ꯃꯤ ꯃꯃꯥꯡꯗ
ꯑꯗꯨꯃꯥꯏꯅꯗꯤ ꯑꯣꯏꯌꯦ ꯑꯩꯁꯨꯀꯣ ꯇꯨꯝꯃꯀꯥꯟꯗ
ꯌꯥꯔꯦ ꯈꯪꯉꯦ
ꯑꯩꯗꯤ ꯆꯤꯟ ꯀꯥꯔꯒ ꯇꯨꯝꯃꯦ ꯍꯥꯏꯕꯗꯤ ꯑꯩꯖꯨ ꯅꯥꯇꯣꯟ ꯐꯨꯟꯕꯅꯤꯅ ꯆꯤꯟꯗꯨ ꯈꯨꯝꯃꯗꯤ ꯁꯣꯔ ꯁꯣꯔ ꯐꯨꯜꯂ ꯁꯤꯔꯅꯤꯅꯦ ꯁꯣꯔ ꯍꯣꯟꯗꯕꯤꯗ ꯁꯤꯔ ꯁꯤꯔꯅꯤ ꯑꯁꯤꯕꯨ
ꯏꯁꯥ ꯑꯁꯤꯒꯤ ꯌꯥꯗꯕꯒꯤ ꯃꯇꯨꯡ ꯃꯇꯨꯡꯏꯟꯅ ꯑꯗꯨꯃꯥꯏꯅ ꯇꯨꯝꯕ ꯇꯥꯔꯦꯀꯣ ꯃꯤꯅ ꯍꯥꯏꯊꯤꯒꯦꯔꯥ ꯍꯥꯏꯊꯤꯔꯣꯏꯒꯦꯔ ꯆꯨꯝꯗ꯭ꯔꯣ
ꯑꯦ ꯆꯨꯝꯃꯤꯅꯦ ꯑꯩꯁꯨ ꯑꯗꯨꯃꯥꯏꯅ ꯇꯧꯕꯅꯦ ꯇꯥꯊꯣꯛꯑꯒ ꯇꯨꯝꯃꯦ ꯃꯋꯥ ꯂꯧꯗꯦ
ꯑꯗꯨꯅꯦ ꯑꯩꯁꯨ ꯃꯋꯥ ꯂꯧꯕꯤꯗꯦ ꯑꯗꯨꯝ ꯀꯥꯊꯣꯛꯑ ꯇꯨꯝꯃꯦ ꯍꯥꯏꯕꯗꯤ ꯍꯤꯗꯥꯛ ꯍꯥꯞꯄꯁꯨ ꯇꯜꯂꯦꯕ ꯍꯥꯏꯗꯤ
ꯍꯤꯗꯥꯛ ꯍꯥꯞꯄꯒ ꯉꯥꯏꯍꯥꯛꯇꯅꯤꯗ ꯐꯕ ꯀꯥꯟꯅ ꯄꯣꯟꯇꯦ
ꯏꯅꯤꯡ ꯇꯝꯅ ꯇꯨꯝꯒꯦ ꯍꯥꯏꯅꯤ ꯑꯩꯁꯨ ꯀꯔꯤꯔ ꯈꯪꯗꯦ
ꯊꯕꯛ ꯂꯩꯇ꯭ꯔꯗꯤ ꯑꯗꯨꯝ ꯇꯨꯝꯕ ꯌꯥꯏꯗ ꯈꯨꯟꯇꯤꯕꯨ ꯆꯥꯗ꯭ꯔꯗꯤ ꯌꯥꯏꯗ
ꯎꯝ ꯑꯩꯗꯤ ꯎꯝ ꯍꯣꯏ ꯆꯥꯔꯁꯨ ꯑꯩꯗꯤ ꯇꯨꯝꯃꯦ ꯆꯥꯁꯨ ꯆꯥ ꯆꯥꯁꯨ ꯆꯥꯕ ꯇꯨꯝꯁꯨ ꯇꯨꯝꯕ ꯏꯃꯥ ꯆꯪꯗꯦ ꯏꯃꯥꯅ ꯏꯀꯥꯏꯗ꯭ꯔꯣ ꯍꯥꯏꯌꯦ ꯃꯤ ꯂꯥꯛꯑꯗꯤ
ꯃꯤ ꯏꯁꯥ ꯅꯨꯡꯉꯥꯏꯅꯕ ꯇꯨꯝꯃꯤꯅꯦ ꯀꯩꯅꯣ ꯅꯠ
ꯑꯗꯨꯅꯦ ꯃꯤꯒꯤ ꯈꯟꯕꯗ ꯏꯆꯥꯒꯤꯁꯨ ꯈꯟꯗꯗꯤ ꯌꯥꯗꯦꯕ ꯃꯤꯒꯤꯗꯣ ꯀꯣꯟꯅ ꯊꯝꯃꯣꯕ ꯅꯠꯇ꯭ꯔ ꯃꯤꯒꯤꯗꯣ ꯃꯅꯤꯡꯗ ꯊꯝꯒꯗꯕ ꯏꯁꯥꯒꯤꯗꯣ ꯃꯃꯥꯡꯗ ꯊꯝꯒꯗꯕ
ꯑꯦ ꯑꯦ ꯑꯗꯨꯃꯥꯏꯅ ꯈꯟꯕꯁꯨ ꯐꯩ ꯑꯗꯨꯕꯨ ꯑꯃꯔꯣꯝꯗ ꯍꯥꯏꯔꯗꯤ ꯐꯠꯇꯕꯅꯤꯗ
ꯑꯗꯣ ꯑꯩ ꯏꯆꯦꯅ ꯑꯩ ꯑꯩ ꯑꯩꯁꯦ
ꯎꯝ
ꯑꯗꯨꯝ ꯁꯦꯔꯥꯟ ꯇꯨꯔꯥꯟꯒꯤ ꯋꯥꯗꯤ ꯌꯥꯝ ꯍꯩ ꯍꯥꯏꯌꯦꯕ ꯍꯥꯏꯌꯦ ꯉꯥꯡꯕ ꯑꯗꯨ ꯁꯦꯔꯥꯟ ꯇꯨꯔꯥꯟꯒꯤ ꯋꯥ ꯅꯠꯇꯕ ꯑꯁꯦꯡꯕ ꯑꯁꯦꯡꯕ ꯂꯥꯛꯄ ꯋꯥꯗꯤ ꯉꯥꯡꯕ ꯑꯩꯗꯤ ꯑꯗꯨ ꯑꯗꯨꯝ ꯐꯠꯇ꯭ꯔꯣ ꯁꯨꯔꯥꯟ ꯇꯨꯔꯥꯟꯅ ꯉꯥꯡꯕꯅ ꯍꯩꯕꯅ ꯐꯠꯇ꯭ꯔꯣ ꯃꯤꯁꯤꯡꯁꯦ ꯑꯁꯦꯡ ꯑꯁꯦꯡꯕ ꯍꯥꯏꯃꯗꯁꯨ ꯇꯥꯅꯤꯡꯗꯕꯅꯦꯕ
ꯎꯝ
ꯇꯥꯁꯨ ꯇꯥꯅꯤꯡꯗꯦ ꯄꯨꯟꯁꯤ ꯄꯨꯟꯅꯤꯡꯗꯕꯅꯦꯕ ꯀꯩꯅꯣ ꯇꯥꯔꯃꯗꯗꯤ
ꯅꯪꯁꯨ ꯈꯪꯕ꯭ꯔꯣ ꯑꯗꯨꯃꯥꯏꯅ
ꯑꯥ ꯑꯗꯨꯒꯤ ꯑꯩꯒꯁꯨ ꯐꯒꯤ ꯐꯔꯥꯡ ꯈꯔ ꯇꯧꯕ ꯃꯤ ꯏꯕꯅꯥꯕꯤ ꯈꯣꯏꯅꯥ ꯀꯣꯜ ꯇꯧꯔꯁꯨ ꯑ ꯏꯕꯦꯝꯃ ꯏꯕꯨꯡꯉꯣ ꯀꯩꯗꯧꯔꯦ ꯑꯩꯅ ꯍꯥꯏꯕꯤꯕ ꯐꯥꯒꯤ ꯇꯧꯔꯒꯀꯣ ꯑꯩ ꯑꯗꯨꯒꯤ ꯑꯁ ꯈꯔ ꯑꯩ ꯂꯩꯇ꯭ꯔꯗꯤ ꯆꯤꯛ ꯆꯤ ꯍꯧꯖꯤꯛꯀꯥꯟꯗꯤ ꯋꯥꯔꯤ ꯁꯥꯟꯅꯗ꯭ꯔꯦ ꯑꯩ ꯍꯥꯟꯅꯗꯤ ꯋꯥꯔꯤ ꯌꯥꯝ ꯁꯥꯟꯅꯔꯝꯃꯦ ꯏꯃꯥꯏꯕꯤꯈꯣꯏ ꯑꯣꯏ
ꯇꯔꯥꯔꯕꯣ
ꯍꯧꯖꯤꯛꯀꯥꯟꯅꯁꯨ ꯁꯥꯟꯅꯕ ꯌꯥꯏ ꯌꯨꯝꯗ ꯂꯩꯕꯒꯤꯀꯣ ꯏꯃꯥꯟꯅꯕꯤꯈ ꯑꯣꯏꯅ ꯌꯨꯝꯗ ꯂꯩꯔꯗꯤ ꯌꯥꯝ ꯄꯣꯡꯉꯦ ꯑꯩꯗꯣ ꯋꯥꯔꯤ ꯁꯥꯟꯅꯕ ꯊꯤꯕ ꯌꯥꯝ ꯋꯥꯏꯑꯦ ꯑꯩꯁꯦ
ꯍꯥꯏꯗꯤ ꯌꯨꯝꯗ ꯂꯩꯔꯗꯤ ꯃꯤ ꯃꯌꯥꯝ ꯂꯩꯃꯤꯟꯅꯕꯅꯤꯅꯀꯣ ꯁꯥꯟꯅꯕ ꯅꯨꯡꯉꯥꯏꯇꯕ ꯑꯃ ꯌꯥꯎ ꯏꯗꯅ
ꯍꯣꯏ ꯐꯣꯟꯁꯨ ꯄꯥꯛ ꯄꯥꯛꯏꯗꯦꯗꯅ ꯌꯨꯝꯗꯨꯗꯤ ꯑꯃ ꯇꯧ ꯑꯃ ꯇꯧ ꯇꯧꯔꯀꯥꯟꯗ
ꯅꯪ ꯀꯩ ꯆꯥꯔꯤꯅꯣ
ꯑꯩꯗꯣ ꯆꯒꯕꯨꯗꯤ ꯅꯠꯇꯦꯕ ꯌꯥꯗꯣ ꯇꯔꯥ ꯐꯥꯕꯅꯦ ꯎꯝꯕ ꯃꯥꯟꯕꯅꯦꯕ ꯑꯦꯗꯨꯅꯦ ꯑꯩꯅꯥ ꯅꯠꯇꯦ ꯍꯦ
ꯅꯪ ꯀꯩꯅꯣꯃ ꯆꯥꯕ ꯃꯥꯟꯕ ꯃꯊꯥꯏꯒꯨꯝꯕ ꯎꯟꯕ ꯃꯥꯟꯕ ꯑꯗꯨꯏꯒꯤ
ꯌꯥꯒꯤꯗ꯭ꯔꯥ ꯐꯥꯕ ꯀꯥꯟꯗ ꯐꯥꯎ ꯌꯥ ꯇꯔꯥ ꯐꯥꯕ ꯂꯣꯏꯔꯀꯥꯟꯗ ꯃꯅꯨꯡꯗ ꯅꯞꯄꯒꯤꯗꯣ ꯅꯞꯄꯒꯤꯀꯣ ꯃꯤꯊꯥꯏꯒꯨꯝꯕꯒ ꯑꯃ ꯃꯤꯗꯥꯥꯏ ꯎꯕꯒ ꯃꯥꯟꯅꯕꯅꯦ ꯅꯍꯟꯇꯅꯦ ꯑꯗꯨ ꯇꯥꯕꯨꯗꯣ ꯈꯪꯕꯔꯣ
ꯑꯦꯁꯤꯗꯤ ꯅꯣꯛꯅꯤꯡꯃ ꯂꯣꯏꯔꯦ
ꯑꯗꯨꯒꯤꯗꯣ
ꯍꯣꯏꯅꯦ
ꯑꯗꯨꯒꯤꯗꯣ ꯑꯩ ꯁꯤꯕꯥꯏ ꯃꯅꯥꯛ ꯆꯪꯗ꯭ꯔꯦꯗꯅ ꯑꯇꯣꯞꯄ ꯂꯝꯒꯤ ꯗꯥ ꯆꯠꯂꯦꯕ ꯑꯩ ꯑꯃꯨꯛ ꯈꯪꯕ꯭ꯔꯥ ꯏꯃꯥꯟꯅꯕꯤ ꯄꯨꯔꯒ
ꯀꯃꯥꯏꯅ ꯃꯥꯡꯉꯤꯅꯣ ꯍꯥꯏꯔ ꯂꯝꯕꯤꯗꯣ ꯃꯥꯡꯉꯤꯅꯦ ꯀꯩꯊꯦꯜ ꯀꯩꯊꯦꯜꯔꯣꯝꯗ ꯃꯥꯡꯉꯤꯅꯦ ꯍꯥꯏꯖꯤꯟꯕ ꯑꯥꯗ ꯃꯥꯡꯕꯗꯣ ꯑꯁꯤꯗ ꯀꯔꯤꯒꯤ ꯂꯥꯛ ꯄ꯭ꯔꯥ ꯍꯥꯏꯔꯒ ꯑꯁꯤ ꯋꯥꯏꯗꯣ ꯑꯁꯤꯗ ꯋꯥꯏꯗꯒꯤ ꯃꯥꯡꯕꯅꯦꯕ ꯀꯥꯏ
ꯌꯣꯝ ꯃꯥꯜꯂꯦ
ꯆꯤꯟꯗꯨ ꯍꯩꯖꯤꯟꯂꯦ ꯑꯗꯨ ꯁꯦ ꯆꯥ ꯊꯛꯅꯤꯡꯉꯥꯏ ꯄꯤꯔꯝꯒꯦ ꯀꯌꯥ ꯄꯤꯌꯨꯔꯣ ꯍꯥꯏꯕ ꯄꯤꯔꯝꯒꯅꯨꯗ ꯍꯥꯏꯕ ꯁꯦ ꯂꯨꯄꯥ ꯆꯅꯤꯒ ꯂꯧꯍꯧꯔꯣ ꯍꯥꯏ ꯄꯤꯁꯟꯗ꯭ꯔꯥꯒ ꯑꯗꯨ ꯑꯍꯥꯟꯕ ꯑꯥ ꯏꯕꯥꯅꯤ ꯆꯪꯕ ꯃꯇꯝꯗ ꯂꯤꯁꯤꯡ ꯑꯃ ꯑꯅꯤ ꯆꯪꯒꯅꯤ ꯍꯥꯏꯗꯅ
ꯎꯝ
ꯑꯩ ꯄꯩꯁꯥ ꯆꯪꯗꯕꯤꯗ ꯂꯧꯊꯣꯛꯑꯦꯕ ꯑꯗꯨ ꯃꯣꯏ ꯄꯩꯁꯥ ꯆꯥꯅꯤꯡ ꯑꯥ ꯌꯥꯔꯝꯅꯦ ꯌꯥꯔꯦ ꯄꯩꯁꯥ ꯆꯥꯅꯤꯡꯕꯒꯤ ꯄꯪꯍꯥꯏ ꯍꯥꯏꯖꯤꯜꯂꯤꯅꯦꯕ ꯃꯣꯏꯗꯣ
ꯎꯝ
ꯑꯗꯨꯒꯤ ꯑꯇꯣꯞꯄꯗ ꯏꯃꯥꯟꯅꯕꯤꯗ ꯍꯥꯡꯉꯒ ꯏꯃꯥꯟꯅꯕꯤ ꯄꯩꯁꯥ ꯅꯤꯗꯕꯅꯦ ꯄꯩꯁꯥ ꯂꯧꯗꯕꯅꯦ ꯍꯥꯏꯕꯀꯣ ꯑꯗꯨꯒꯤ ꯑꯩꯗꯣ ꯏꯃꯥꯟꯅꯕꯤ ꯄꯨꯔꯒ ꯆꯠꯂꯦ ꯑꯩꯗꯤ ꯇꯧꯔꯔꯣꯏꯁꯤꯔꯥꯅ ꯈꯟꯕꯅꯦꯕ
ꯎꯝ
ꯑꯗꯨ ꯏꯃꯥꯟꯅꯕꯤ ꯂꯧꯗꯕꯅꯦꯍꯦ ꯍꯥꯏꯕ ꯃꯥ ꯁꯤꯟꯕ ꯑꯁꯤ ꯑꯥꯗ ꯅꯪꯒꯤ ꯌꯨꯝꯗꯤ ꯑꯥꯗ ꯑꯣꯏꯔꯒ ꯅꯣꯏ ꯅꯪꯒꯤ ꯊꯕꯛ ꯇꯧꯐꯝꯖꯨ ꯑꯥꯗ ꯑꯣꯏꯔꯒ ꯁꯤꯗ ꯀꯃꯥꯏꯅ ꯂꯥꯛꯏꯅꯣ ꯍꯥꯏꯔꯤ ꯑꯗꯩ ꯑꯩꯖꯨ ꯁꯦꯔꯥꯟ ꯇꯨꯔꯥꯟ ꯂꯥꯛꯄꯒꯤꯀꯣ ꯑꯗꯨꯒꯣ ꯑꯩꯅ ꯉꯝꯅꯕ ꯈꯨꯝꯃꯦ ꯄꯪꯍꯥꯏ ꯍꯥꯏꯖꯤꯜꯂꯦ ꯄꯪꯁꯦꯝ ꯁꯦꯝꯖꯤꯜꯂꯒ ꯍꯥꯏꯖꯤꯜꯂꯥ ꯂꯣꯏꯔꯦꯅ ꯍꯥꯏꯖꯤꯜꯂꯕ ꯑꯩꯁꯨ
ꯌꯥꯝ ꯃꯥꯟꯂꯒ ꯑꯁꯦꯡꯕꯒꯤ ꯇꯥꯏꯞꯇꯥ ꯑꯦꯁ
ꯇꯧꯒꯗꯕꯅꯤ
ꯍꯩꯌꯦ ꯍꯩꯌꯦ
ꯄꯩꯁꯥ ꯆꯥꯅꯤꯡꯉꯥꯏ ꯈꯗ ꯇꯧꯋꯦꯕ ꯃꯐꯝ ꯃꯐꯝꯒꯤ ꯃꯇꯨꯡ ꯏꯟꯅ
ꯎꯝ ꯍꯩꯒꯨꯔꯨꯒꯨꯝꯕ ꯎꯝꯕ ꯃꯥꯜꯂꯦ ꯅꯪꯗꯣ
ꯎꯝꯃꯤꯅꯦ ꯈꯜꯂꯣ
ꯑꯇꯣꯞꯄꯅꯖꯨ ꯑꯗꯨꯃꯥꯏ ꯈꯜꯂꯝ ꯎꯝꯗꯧ ꯃꯥꯜꯂꯦ ꯑꯩꯅ ꯈꯜ ꯑꯩꯅ ꯈꯟꯕꯅꯤꯅꯀꯣ ꯑꯇꯣꯞꯄꯗꯨꯖꯨ ꯇꯥꯔꯒ ꯑꯗꯨꯃꯥꯏꯟ
ꯈꯟꯕ꯭ꯔꯥ ꯈꯟꯗꯕ꯭ꯔꯥ ꯍꯥꯏ ꯈꯪꯗꯦ ꯑꯩ ꯋꯥꯔꯤ ꯌꯥꯝ ꯁꯥꯟꯅꯔꯦ ꯀꯅꯥ ꯀꯅꯥꯅꯣ
ꯌꯥꯝ ꯐꯩꯌꯦ
ꯑꯗꯣ ꯑꯁ ꯈꯪꯗꯦ
ꯑꯩꯒꯤꯗꯤ ꯌꯥꯗꯕꯅꯤꯅꯦ ꯑꯁ
ꯕꯦꯔꯥꯅꯦ ꯅꯪꯒꯤꯁꯨ ꯑꯣꯏꯔꯣꯏ
ꯍꯦ ꯅꯪꯀ